ꯑꯥ ꯀꯩꯗꯧꯔꯤꯕꯅꯣ
ꯀꯩꯁꯨꯨ ꯇꯧꯗꯦ ꯁꯨꯝ
ꯐꯃꯨꯡꯗ ꯍꯤꯞꯄꯤꯔꯣ
ꯍꯥꯥ
ꯐꯃꯨꯡꯗ ꯍꯤꯞꯄꯤꯔꯣ
ꯅꯠꯇꯦꯍꯦ ꯃꯄꯥꯟꯗ
ꯑꯣ ꯀꯃꯥꯏ ꯀꯃꯥꯏ ꯇꯧꯔꯤꯒꯦ
ꯀꯃꯥꯏ ꯀꯃꯥꯏꯅ ꯇꯧꯅꯤ ꯑꯗꯨꯝ ꯂꯩ ꯍꯥꯏꯕꯗꯨꯅꯦ
ꯑꯥ ꯃꯤ ꯀꯌꯥ ꯂꯩꯔꯤꯅꯣ ꯃꯤ ꯐꯣꯟ
ꯆꯥꯛ ꯆꯥꯔꯕꯣ
ꯆꯥꯔꯦ
ꯀꯩ ꯃꯊꯦꯜ ꯆꯥꯏꯅꯣ
ꯀꯩꯅꯣ ꯉꯁꯤꯅꯦ ꯆꯒꯦꯝ ꯄꯣꯝꯕ ꯆꯥꯏ
ꯑꯣ ꯍꯥꯎꯔꯝꯒꯅꯤ
ꯅꯪꯗꯤ ꯍꯥꯎꯋꯦ
ꯑꯈꯣꯏ ꯀꯥꯡꯉꯧ ꯉꯧꯋꯦ
ꯍꯥꯥ
ꯀꯥꯡꯍꯧ ꯉꯧꯋꯦꯕ
ꯑꯣ ꯍꯥꯎꯔꯝꯅꯤꯗ
ꯎꯝ ꯍꯥꯎꯋꯦ
ꯊꯕꯛ ꯁꯨꯏꯔꯣ
ꯁꯨꯗꯦꯗ ꯄꯣꯊꯥꯔꯝꯃꯤꯅꯦ
ꯊꯕꯛ ꯁꯨꯕ ꯃꯈꯣꯟꯗꯤ ꯇꯥꯏꯅ ꯋꯥꯏ ꯁꯤꯠꯄ ꯃꯈꯣꯟ ꯒꯨꯝꯕ
ꯑꯣ ꯑꯉꯥꯡꯁꯤꯡ ꯃꯣꯏ ꯗꯥꯟꯁ ꯇꯧꯔꯝꯗꯥꯏꯒꯤ ꯋꯥꯏ ꯁꯤꯠꯂꯤꯕ
ꯑꯣ ꯑꯣ ꯊꯕꯛ ꯌꯥꯝ ꯐꯩꯀꯣ
ꯎꯝ ꯐꯕꯅꯦ
ꯅꯪꯒꯤ ꯑꯉꯥꯡꯁꯤꯡꯔꯣ
ꯎꯝ
ꯑꯣ
ꯀꯩꯗꯧꯔꯤꯅꯣ
ꯍꯥ
ꯀꯩꯗꯧꯔꯤꯅꯣꯕ
ꯐꯝꯔꯤꯗꯥ ꯅꯨꯡꯁꯥ ꯁꯥꯕꯒꯤ
ꯑꯣ
ꯅꯣꯏ ꯔꯣꯝꯗꯗꯤ ꯅꯨꯡꯁꯥ ꯁꯥꯗ꯭ꯔꯣ ꯅꯣꯡ ꯆꯨꯗ꯭ꯔꯣ
ꯅꯣꯡ ꯆꯨꯗꯦ ꯅꯨꯡꯁꯥ ꯁꯥꯏ
ꯎꯝ ꯅꯣꯏꯗꯤ ꯕꯣꯜꯁꯨ ꯌꯦꯡꯔꯝꯃꯣꯏꯅꯦꯀꯣ ꯅꯣꯏꯗꯤ ꯋꯥꯔꯜ ꯀꯞꯀꯤ ꯕꯣꯜꯁꯨ ꯌꯦꯡꯂꯝ ꯃꯣꯏꯀꯣ
ꯎꯝ ꯌꯦꯡꯗꯦ
ꯇꯦ ꯀꯩꯒꯤ
ꯍꯥꯥ
ꯀꯩꯒꯤꯅꯣ
ꯁꯤꯁ ꯃꯤ ꯍꯟꯅꯨꯕꯤ ꯐꯥꯎ ꯌꯦꯡ
ꯁꯦꯡꯕꯩꯅꯦ ꯍꯅꯧꯕꯤꯐꯥꯏ ꯅꯤꯕ꯭ꯔꯒꯤ ꯐꯦꯁ ꯆꯥꯎꯊꯣꯛꯅ ꯂꯩꯗꯨꯗꯤ ꯃꯤ
ꯃꯤ ꯑꯌꯨꯛ ꯉꯟꯇ ꯄꯨꯡ ꯑꯅꯤ ꯃꯈꯥꯏ ꯑꯗꯨ ꯇꯣꯝꯗꯕꯤ ꯉꯥꯏꯔꯒ ꯃꯣꯏ ꯌꯦꯡꯉ ꯂꯩꯗꯨꯗꯤ
ꯅꯣꯏ ꯅꯨꯄꯥꯈꯣꯏꯗꯤ ꯌꯦꯡꯗꯣꯏꯔꯣ
ꯅꯣꯏꯗꯤ ꯌꯦꯡꯕ꯭ꯔꯥ
ꯑꯣ ꯌꯦꯡꯉꯦ ꯅꯨꯡꯇꯤꯒꯤ ꯌꯦꯡꯉꯤꯗ ꯕꯣꯜꯗꯤ
ꯎꯝ
ꯍꯥꯥ
ꯅꯨꯡꯉꯥꯏꯔꯝꯒꯅꯤꯕ
ꯍꯣꯏ ꯅꯨꯡꯉꯥꯏ ꯍꯥꯏꯇꯥꯔꯦ ꯕꯣꯜ ꯌꯦꯡꯔꯒ ꯆꯥꯛ ꯍꯦꯟꯖꯥꯡ ꯊꯣꯡꯉꯒ ꯆꯥꯕꯁꯦ ꯅꯨꯡꯉꯥꯏꯕꯅꯤꯍꯦ
ꯌꯨꯝꯗ ꯑꯗꯨꯝ ꯂꯩꯕ꯭ꯔꯣ ꯊꯕꯛ ꯁꯨꯗꯕꯤꯗ
ꯌꯨꯝꯗ ꯂꯩꯇꯦ ꯕꯣꯔꯗꯤꯡꯗ ꯂꯩꯌꯦ
ꯍꯥꯥ
ꯕꯣꯔꯗꯤꯡꯗ ꯂꯩꯌꯦꯕ
ꯑꯦ ꯁ꯭ꯀꯨꯜꯗꯔꯣ
ꯎꯝ
ꯑꯦ ꯁꯨꯇꯤ ꯊꯥꯗ꯭ꯔꯣ ꯅꯣꯏꯗꯤ
ꯑꯩꯈꯣꯏ ꯁꯨꯇꯤ ꯂꯩꯇꯦ ꯀꯣꯆꯤꯛ ꯁꯦꯟꯇ꯭ꯔꯗꯕꯨ ꯀꯔꯥꯏꯗꯩ ꯇꯤꯅꯣ
ꯑꯣ ꯑꯉꯥꯡꯁꯤꯡꯅꯤ ꯃꯤ ꯀꯌꯥ ꯂꯩꯔꯤꯒꯦ ꯑꯗꯨꯗꯤ
ꯋꯥꯟ ꯇ꯭ꯋꯦꯟꯇꯤ ꯐꯥꯏꯚ
ꯑꯣ
ꯅꯨꯄꯥꯒ ꯅꯨꯄꯤꯒ
ꯑꯣ ꯋꯥꯔꯗꯦꯟ ꯅꯇꯣꯝꯇꯔꯣ
ꯑꯩꯈꯣꯏ ꯃꯤ ꯃꯔꯤ ꯂꯩꯌꯦ ꯅꯨꯄꯥ ꯑꯅꯤ ꯅꯨꯄꯤ ꯑꯅꯤ
ꯑꯣ ꯀꯩ ꯁ꯭ꯀꯨꯜꯗꯅꯣ
ꯑꯁꯤꯗꯤ ꯁ꯭ꯀꯨꯜ ꯅꯠꯇꯦ ꯀꯣꯆꯤꯡ ꯁꯦꯟꯇꯔꯅꯦꯕ
ꯑꯥ
ꯐꯅꯦꯛ ꯀꯩꯅꯣꯒꯤꯗꯣ ꯌꯥꯎꯕ꯭ꯔꯥ
ꯎꯝ ꯑꯉꯥꯡꯁꯤꯡ ꯍꯥꯏꯔꯤꯁꯤ ꯀ꯭ꯂꯥꯁ ꯀ꯭ꯌꯥ ꯀ꯭ꯌꯥ ꯀꯥꯔꯤꯅꯣ
ꯀ꯭ꯂꯥꯁ ꯊ꯭ꯔꯤ ꯇꯨ ꯅꯥꯏꯟ
ꯑꯣ ꯅꯨꯄꯤ ꯉꯥꯇ ꯉꯥꯏꯔꯒ ꯅꯨꯄꯥ
ꯅꯨꯄꯥꯁꯨ ꯎꯝ ꯅꯨꯄꯥꯥ ꯋꯥꯟ ꯊ꯭ꯔꯤ
ꯍꯤꯟꯖꯥꯡꯗꯤ ꯍꯥꯎꯔꯝꯃꯤꯒꯣ ꯑꯗꯨꯗꯤ
ꯎꯝ ꯍꯥꯎꯋꯦ ꯏꯟꯁꯥꯡꯕꯨꯗꯤ ꯌꯨꯝꯗ ꯊꯣꯡꯕꯩ ꯆꯥꯛ ꯑꯦꯟꯁꯥꯡꯅꯤ
ꯍꯨꯝ ꯑꯁ ꯅꯨꯡꯁꯥꯖꯦ ꯀꯩꯅꯣ ꯎꯝ ꯋꯦꯗꯔꯖꯦ ꯃꯝꯕꯅꯤꯅ ꯑꯃꯨꯛ ꯁꯥꯒꯠꯂꯛꯏꯅꯦ
ꯑꯈꯣꯏꯗꯤ ꯃꯝꯗꯦ ꯁ ꯉꯥꯜꯂꯦ
ꯅꯣꯡ ꯆꯨꯗꯤ ꯑꯃꯨꯛꯒ ꯏꯪꯕ ꯑꯃꯨꯛꯀꯁꯨ ꯀꯩꯅꯣ ꯇꯧꯕ ꯑꯗꯩ ꯅꯨꯡꯁꯥ ꯑꯃꯨꯛ ꯊꯣꯛꯑꯗꯤ ꯑꯃꯨꯛꯀ ꯁꯥꯕ
ꯎꯝ
ꯈꯪꯗ꯭ꯔꯦ ꯍꯟꯗꯛꯀꯥꯟꯒꯤ ꯋꯦꯗꯔꯁꯤꯗꯤ ꯑꯣꯟꯊꯣꯛ ꯑꯣꯊꯣꯛꯅꯤꯍꯦ
ꯃꯥꯅꯦ
ꯆꯍꯤ ꯀ꯭ꯌꯥ ꯐꯥꯔꯕꯣ ꯑꯗꯨꯗ ꯂꯩꯔꯤꯕ
ꯃꯃꯥꯡ ꯆꯍꯤ ꯔꯥꯁ
ꯑ ꯊꯥꯗꯗꯤ ꯃꯣꯏ ꯀ꯭ꯌꯥ ꯀ꯭ꯌꯥ ꯄꯤꯅꯒꯦ
ꯇꯦꯟ
ꯌꯥꯏꯅꯥ ꯑꯗꯨꯗꯤ
ꯆꯤꯡꯈꯩꯉꯥꯝꯕꯤ ꯀꯅꯥ ꯀꯅꯥ ꯍꯩꯅꯧ ꯂꯩꯕꯅꯣ ꯍꯩꯅꯧ ꯄꯨꯊꯣꯔꯣ ꯍꯩꯅꯧ ꯑꯥ ꯀꯅꯥ ꯀꯅꯥ ꯂꯩꯕꯅꯣ ꯍꯪꯉꯣ ꯅꯨꯄꯤ ꯎꯝ
ꯅꯪ ꯃꯅꯤꯄꯨꯔꯤꯅꯤꯀꯣ
ꯎꯝ
ꯑ ꯑꯗꯨꯒꯤꯅꯤꯕ ꯅꯪꯒꯤ ꯋꯥꯉꯥꯡ ꯁꯉꯥꯡꯗꯣ ꯃꯥꯜꯂꯦꯕ
ꯀꯔꯃꯥꯏꯅꯥ
ꯑꯩꯁ ꯇꯨꯝ ꯈꯪꯉꯤꯍꯦ ꯃꯤ ꯋꯥ ꯉꯥꯡꯕꯒꯥꯟꯗꯥ
ꯑꯣ ꯑꯈꯣꯏ ꯆꯤꯡꯃꯤ ꯆꯤꯡꯃꯤ ꯑꯈꯣꯏꯅ ꯃꯤꯇꯩꯂꯣꯟ ꯉꯥꯡꯕꯁꯨ ꯑꯩꯁꯨ ꯍꯩꯌꯦꯅꯥ
ꯃꯩꯇꯩꯂꯣꯟ ꯈꯣꯏ ꯃꯤ ꯑꯇꯣꯞꯄꯁꯨ ꯍꯥꯏꯕꯗꯤ ꯂꯩꯌꯦꯅꯥ ꯇ꯭ꯔꯥꯏꯞ ꯑ ꯑ ꯑꯇꯣꯞꯄꯁꯤꯡꯅ ꯃꯩꯇꯩꯂꯣꯟ ꯌꯥꯝ ꯀꯩ ꯍꯥꯏꯁꯤꯔꯥ ꯍꯥ ꯌꯥꯝ ꯍꯩꯔꯒ ꯉꯥꯡꯉꯁꯨꯀꯣ ꯑꯗꯨꯝ ꯈꯪꯉꯦꯕ ꯁꯤꯁꯦ ꯁꯤꯅꯤ ꯁꯤꯅꯤ ꯍꯥꯏꯕꯗꯣ
ꯑꯣ ꯑꯩ ꯇ꯭ꯔꯥꯏꯞꯅꯦ
ꯀꯩ ꯇꯔ꯭ꯥꯏꯞꯅꯣ
ꯆꯣꯊꯦ
ꯍꯥꯥ
ꯆꯣꯊꯦ
ꯑꯣ ꯅꯣꯏꯔꯣꯝꯗꯤ ꯐꯧ ꯍꯧꯗꯔ꯭ꯤꯕꯣ ꯂꯧꯗ
ꯏꯁꯤꯡ ꯂꯩꯇꯔꯤ
ꯍꯥꯥ
ꯏꯁꯤꯡ ꯂꯩꯇꯦꯃꯤ
ꯑꯦ ꯏꯁꯤꯡ ꯂꯩꯇꯤꯌꯦ
ꯎꯝ
ꯑꯁ ꯕꯦꫪꯥꯅꯤꯍꯦ ꯍꯟꯗꯛ ꯅꯣꯡ ꯀꯟꯅ ꯆꯨꯔꯤꯉꯩꯗ
ꯑꯈꯣꯏꯔꯣꯝꯗ ꯅꯣꯡ ꯀꯟꯅ ꯆꯨꯕꯗꯣ ꯏꯁꯤꯡꯅꯤ ꯂꯩꯇꯕ
ꯅꯣꯢ ꯀꯩꯗꯧ ꯂꯩꯅꯣ ꯍꯥꯟꯒꯠ ꯍꯥꯟꯗ ꯆꯂꯤꯅ ꯗꯨꯅ ꯀꯈꯠꯂꯣ ꯇꯨꯃꯣꯔꯣ ꯆꯂꯣ ꯇꯃꯨꯔꯣ ꯆꯠꯂꯣ ꯍꯥꯏꯕ ꯇꯨꯝꯃꯨꯔꯣ ꯆꯠꯂꯣ ꯍꯥꯏꯕ
ꯍꯜꯂꯣ ꯍꯧꯖꯤꯛꯕꯨ ꯇꯨꯝꯗꯣꯏꯔꯣ
ꯎꯝ ꯑꯉꯥꯡ
ꯀ
ꯅꯪ ꯆꯥꯅꯦ ꯍꯥꯏꯗꯤ ꯂꯩꯍꯧꯕ ꯀꯩꯅꯣꯗꯣ ꯍꯧꯖꯤꯛ ꯑꯉꯥꯡꯁꯤ ꯚꯨꯠ ꯊꯥꯟ ꯃꯇꯝꯅꯦꯝꯅꯦ ꯂꯥꯏꯔꯤꯛ ꯄꯥꯕ ꯂꯣꯏꯔꯕ
ꯑꯉꯥꯡꯁꯤꯡꯁꯨ ꯍꯧꯖꯤꯛ ꯑꯥ ꯍꯧꯖꯤꯛꯀꯤ ꯑꯗꯨꯝ ꯁ꯭ꯋꯥꯏꯗ ꯑꯗꯨꯝ ꯇꯨꯝꯕ ꯍꯧꯅꯕꯔꯣ
ꯑꯥ
ꯑꯥ ꯇꯨꯝ ꯑꯥ
ꯕꯥꯔꯣ ꯗꯒꯤ ꯇꯨ ꯊꯥꯔꯇꯤ
ꯑꯣ ꯐꯩ ꯐꯩ ꯑꯗꯨꯃꯥꯏꯅ ꯇꯧꯕꯗꯣ ꯑꯗꯨꯃꯥꯏꯅ ꯃꯣꯏꯁꯨ ꯇꯨꯃꯗꯤ ꯅꯣꯏꯁꯨ ꯈꯔꯗꯤ ꯐ꯭ꯔꯤ ꯑꯣꯏꯅ ꯅꯨꯡꯉꯥꯏꯅ
ꯎꯝ
ꯅꯪꯒꯤ ꯑꯉꯥꯡꯁꯤꯁꯨ ꯂꯩꯕ꯭ꯔꯥ ꯑꯗꯨ ꯑꯗꯨꯗ
ꯂꯩꯇꯦꯗ
ꯑꯥ ꯌꯨꯝ ꯂꯩꯕꯔꯣ ꯅꯪꯒꯤ ꯑꯉꯥꯡꯁꯤꯡꯗꯤ
ꯀꯔꯤ ꯑꯉꯥꯡꯁꯤꯡꯅꯣ
ꯅꯪꯒꯤ ꯑꯉꯥꯡ ꯍꯥꯏꯕꯅꯦ
ꯀꯥꯢ ꯂꯩ ꯑꯩꯒꯤ ꯑꯉꯥꯡꯅꯣ
ꯍꯥꯥ
ꯀꯥꯗꯥꯏꯗꯗꯤ ꯀꯗꯥꯏꯗꯒꯤ ꯑꯉꯥꯡꯅꯣꯕ
ꯉꯁꯥꯏ ꯅꯪꯒꯤ ꯑꯉꯥꯡꯔꯣ ꯍꯥꯏꯕꯗꯨ ꯍꯣꯏ ꯍꯥꯏ ꯍꯨꯖꯤꯛꯅ ꯀꯥꯏꯗꯒꯤ ꯑꯉꯥꯡꯅꯣ ꯑꯃꯨꯛ ꯍꯥꯏ
ꯑꯩꯅ ꯍꯥꯏꯗꯤ ꯑꯩꯒꯤ ꯏꯁꯇꯨꯗꯦꯟ ꯕꯣꯔꯗꯔꯁꯤꯡ ꯍꯥꯏꯕꯅꯤꯍꯦ
ꯅꯪ ꯅꯪ ꯉꯁꯥꯏ ꯑꯗꯨꯁꯨ ꯍꯥꯏꯗꯦ ꯅꯪꯒꯤ ꯑꯉꯥꯡꯔꯣ ꯍꯥꯏꯔꯒ ꯅꯪ ꯍꯣꯏ ꯍꯥꯏ ꯕꯦꯔꯥꯅꯤ ꯅꯪꯁꯤꯗꯤ
ꯑꯁꯤꯁꯤꯡꯕꯨ ꯑꯩꯒꯤ ꯑꯉꯥꯡꯁꯤꯡ ꯍꯥꯏꯔꯗꯤ ꯀꯔꯤ ꯑꯉꯥꯡ ꯀꯅꯥꯒꯤ ꯑꯉꯥꯡꯁꯤꯡ ꯍꯥꯏꯗꯣꯏꯅꯣ ꯑꯗꯨꯗꯤ
ꯍꯥꯥ
ꯑꯩꯒꯤ ꯑꯉꯥꯡꯁꯤꯡꯅꯦ ꯍꯥꯏꯗꯔꯗꯤ ꯀꯅꯥꯒꯤ ꯑꯉꯥꯡꯁꯤꯡ ꯍꯥꯏꯗꯣꯏꯅꯣ
ꯃꯤꯒꯤ ꯑꯉꯥꯡ ꯍꯥꯏꯗꯧꯕꯅꯦ ꯏꯁ ꯅꯪꯗꯤ ꯉꯁꯥꯏ ꯅꯪꯒꯤ ꯑꯉꯥꯡꯔꯣ ꯍꯥꯏꯕꯗ ꯅꯪꯅ ꯍꯣꯏ ꯍꯥꯏ ꯍꯣꯏꯅꯦ ꯍꯣꯏꯅꯦ ꯆꯞ ꯃꯅꯩꯅꯦ ꯃꯤꯒꯤ ꯑꯉꯥꯡ ꯑꯣꯏꯔꯁꯨ ꯅꯪꯒꯤ ꯑꯉꯥꯡ ꯑꯣꯏꯔꯁꯨ ꯑꯩꯈꯣꯏ ꯄꯨꯜꯂꯞꯒꯤ ꯑꯉꯥꯡꯅꯤꯅ
ꯀꯔꯝ ꯃꯥꯏꯅ ꯃꯤꯒꯤ ꯑꯉꯥꯡ ꯍꯥꯏꯗꯣꯏꯅꯣ ꯑꯩꯈꯣꯏꯒꯤ ꯏꯅꯥꯛꯇ ꯂꯩꯔꯒ ꯑꯩꯈꯣꯏꯅ ꯁꯦ ꯀꯃꯥꯏꯅ ꯑꯩꯅꯥ ꯃꯤꯒꯤ ꯑꯉꯥꯡ ꯍꯥꯏꯗꯣꯏꯅꯣ
ꯍꯣꯢꯅꯦ ꯆꯨꯝꯕꯅꯦ ꯗꯨ ꯗꯨ ꯅꯪ ꯍꯥꯏꯒꯗꯗꯣ ꯍꯣꯏ ꯃꯤꯒꯤ ꯑꯉꯥꯡꯗꯨ ꯑꯩꯈꯣꯏꯅ ꯁꯦꯟꯅꯩꯗꯨ ꯍꯥꯏꯒꯗꯕꯅꯤ
ꯆꯨꯝꯖꯔꯣ ꯆꯨꯝꯖꯔꯣ
ꯍꯣꯏ ꯅꯩꯁꯥꯕꯤ ꯅꯧ ꯅꯧꯕ ꯑꯣꯏꯔꯃ ꯃꯥꯜꯂꯦ ꯑꯗꯨꯗꯤ
ꯀꯔꯤ
ꯀꯤꯁꯨ ꯍꯥꯏꯗ°
ꯃꯩꯅꯕ ꯀꯣꯆꯤꯡ ꯁꯦꯟꯇꯔꯗ ꯂꯩꯅꯕ꯭ꯔꯥ ꯃꯈꯥꯒꯤꯗ ꯆꯪꯉꯣ ꯃꯪꯅꯕꯕꯨ ꯀꯣꯆꯤꯡ ꯁꯦꯟꯇꯔꯗ ꯂꯩꯅꯕ꯭ꯔꫭ
ꯀꯩ ꯍꯥꯏꯕꯥ
ꯃꯧꯅ ꯕꯨ ꯀꯣꯆꯤꯡ ꯁꯦꯟꯇꯔꯗ ꯂꯩꯅꯕ꯭ꯔꯕꯥ
ꯔꯤꯅꯩꯗꯨꯗꯤ ꯃꯤ ꯑꯗꯨꯝ
ꯀꯅꯥ ꯂꯩꯕ꯭ꯔꯣ
ꯃꯤ ꯌꯥꯝ ꯂꯩꯗ
ꯑꯩꯈꯣꯏ ꯁꯤꯗꯥꯗꯤ ꯃꯧ ꯂꯩꯇꯦ
ꯍꯟꯗꯛꯇꯗꯤ ꯑꯗꯨ ꯑꯣꯏꯅ ꯇꯥꯡꯅꯕꯅꯦ
ꯑꯩꯈꫭꯏꯗꯤ ꯔꯤꯁꯥꯕꯤ ꯅꯠꯇꯦ